ꯑꯗꯣ ꯀꯃꯥꯏ ꯀꯃꯥꯏ ꯇꯧꯕꯤꯔꯤꯒꯦ ꯅꯨꯡꯉꯥꯏꯔꯤꯕ꯭ꯔꯣ ꯋꯦꯗꯔꯁꯤꯕꯨ ꯀꯃꯥꯏ ꯀꯃꯥꯏꯅ ꯍꯤꯡꯕꯤꯔꯤꯒꯦ ꯑꯩꯈꯣꯏ ꯁꯣꯝ ꯅꯥꯀꯟꯗꯗꯤ ꯁꯥꯕꯅ ꯌꯥꯗ꯭ꯔꯦ ꯇꯦꯝꯄꯔꯦꯆ꯭ꯔꯁꯦ ꯑ ꯃꯩ ꯐꯨꯠꯇꯅ ꯁꯣꯝ ꯅꯥꯀꯟꯗꯗꯤ ꯍꯤꯡꯕ ꯉꯝꯗ꯭ꯔꯦ ꯍꯥꯏꯇꯥꯔꯦ ꯌꯥꯗꯔꯦ ꯑꯗꯨꯔꯣꯝꯗꯗꯤ ꯀꯃꯥꯏ ꯀꯃꯥꯏ ꯇꯧꯕꯤꯔꯤꯒꯦ
ꯁꯣꯝ ꯅꯀꯥꯟꯗꯗꯤ ꯀꯃꯥꯏ ꯇꯧꯋꯦ ꯍꯥꯏꯗꯤ ꯁꯥꯕꯅ ꯌꯥꯗ꯭ꯔꯦ ꯁꯣꯝ ꯅꯥꯀꯟꯁꯤꯁꯨ
ꯎ
ꯁꯣꯝ ꯅꯒꯥꯟ ꯍꯤꯡꯕ ꯉꯝꯗ꯭ꯔꯦ ꯑꯩꯈꯣꯏ ꯀꯔꯥꯏ ꯐꯦꯟꯅꯜ ꯌꯥꯕ ꯅꯠꯇꯦ ꯁꯤꯗꯤ ꯁꯤꯒꯤ ꯉꯥꯁꯤꯗꯤ ꯄꯨꯔꯥ ꯂꯩꯗ꯭ꯔꯗꯤꯕ ꯂꯥꯏꯔꯕꯩ ꯄꯨꯟꯁꯤꯅꯤꯅ ꯀꯔꯤ ꯇꯧꯔꯨꯅꯤ ꯂꯥꯏꯔꯤꯛ ꯇꯝꯃꯤꯕꯅꯤꯅ ꯄꯣꯠ ꯆꯩ ꯃꯌꯥꯝ ꯂꯩꯁꯤꯟꯕꯁꯨ ꯉꯝꯗꯅꯤ ꯑꯗꯨ ꯅꯥꯕ ꯈꯥꯡꯕ ꯇꯥꯕꯅꯤ ꯅꯨꯡꯗꯥꯡ ꯅꯨꯡꯗꯥꯡꯗꯤ ꯀꯃꯥꯏꯅ ꯈꯪꯕ꯭ꯔꯥ ꯀꯩꯅꯣꯅꯦ ꯑꯩꯈꯣꯏꯅ ꯇꯧꯔꯤꯁꯦ ꯄꯥꯕꯨꯡꯗꯅꯦ ꯄꯥꯕꯨꯡꯗꯣ ꯑꯩꯗꯤ ꯀꯩꯅꯣ ꯃꯥꯏꯙꯕꯤ ꯀꯩꯀꯥꯗ ꯐꯗꯤ ꯀꯩꯀꯥꯗ ꯄꯨꯂꯞ ꯆꯣꯜꯂꯦ ꯃꯥꯏꯙꯕꯤꯗꯣ ꯑꯇꯣꯞꯄꯗ ꯑꯣꯏꯅ ꯁꯨꯝꯗꯣꯛꯑꯒ ꯐꯖꯅ ꯊꯥꯔꯦ ꯈꯣꯠꯂꯦ ꯑꯗꯒꯤ ꯀꯩꯅꯣ ꯇꯧꯔꯦ ꯇꯨꯝꯃꯦ ꯁꯥꯗꯅ ꯈꯥꯡ ꯂꯥꯛ ꯉꯥꯝꯗꯦꯅ ꯆꯠꯅꯗꯦ ꯍꯥꯏꯕ ꯅꯣꯏ ꯍꯧꯖꯤꯛ ꯗꯦꯜꯂꯤꯗ ꯀꯌꯥꯝ ꯁꯥ ꯀꯩꯅꯣ ꯇꯧꯔꯤꯒꯦ ꯍꯥꯏꯗꯤ ꯀꯌꯥꯝ ꯗꯤꯒ꯭ꯔꯤ ꯀꯌꯥꯃꯨꯛꯀ ꯂꯩꯒꯦꯕ ꯑꯩꯈꯣꯏ ꯁꯤꯗꯗꯤ ꯑꯃꯨꯛ ꯆꯥꯟꯗꯤꯒꯥꯔ ꯄꯨꯔꯥ ꯁꯥꯕꯁꯤꯃꯨꯛ ꯈꯨꯠꯁꯥꯗꯣ ꯍꯥꯏꯗꯤ ꯀꯃꯥꯏ ꯍꯥꯢꯅꯤ
ꯇꯨꯠꯁꯥꯗꯣ ꯑꯃ ꯁꯥꯕ ꯆꯪ ꯅꯗꯅ ꯏꯁꯥꯗ ꯅꯞ ꯅꯞ ꯅꯞ ꯅꯞ ꯂꯥꯎꯕ ꯑꯃꯁꯨ ꯌꯥꯎꯔꯦꯕ ꯑꯗꯨꯗꯅꯤꯅꯦ ꯌꯥꯗꯔꯤꯁꯦ ꯇꯨꯝꯐꯝ ꯂꯥꯛꯐꯝ ꯈꯪꯗꯦ ꯍꯥꯢꯕ ꯇꯨꯝꯕꯗꯨ ꯑꯥ ꯀꯩꯅꯣ ꯄꯨꯡ ꯄꯨꯡ ꯑꯃ ꯑꯅꯤ ꯇꯨꯝꯃꯝꯃꯅꯤ ꯃꯤꯀꯥꯞ ꯑꯃꯨꯛ ꯊꯣꯛꯂꯛꯑꯅꯤ ꯁꯥꯕꯁꯤ ꯢꯁꯥꯁꯦ ꯅꯥꯞ ꯅꯥꯞ ꯂꯧꯋꯦꯕ ꯇꯨꯝꯐꯝ ꯁꯨꯡꯈꯪ ꯈꯪꯗꯦ ꯆꯥꯔꯦ ꯆꯥꯅꯤꯡꯗꯦ ꯁꯥꯒꯠꯂꯛꯕꯒ ꯍꯥꯎꯇ꯭ꯔꯦ ꯂꯣꯏꯔꯦ ꯍꯋꯥꯏꯒ ꯑꯦꯔꯨꯝ ꯈꯥꯛꯇꯅꯦ ꯊꯣꯡꯉ ꯆꯥꯔꯤꯁꯦ ꯁꯣ ꯌꯥꯗ꯭ꯔꯦꯕꯣ ꯃꯄꯥꯟ ꯉꯥꯏ ꯃꯩ ꯁꯣꯔꯣꯛꯀꯥꯏꯁꯤ ꯆꯠꯄ ꯉꯝꯕꯖꯥꯠ ꯅꯠꯇꯦ ꯁꯣꯔꯣꯛ ꯀꯥꯏ ꯄꯨꯔꯥ ꯀꯩꯅꯣꯅꯦ ꯃꯩꯕꯨꯟꯅꯤ ꯍꯧꯔꯤꯁꯦ ꯕꯪꯕꯪꯕꯪꯕꯪꯅꯦ ꯀꯥꯔꯤꯁꯦ ꯅꯣꯏ ꯑꯗꯣꯝꯗꯗꯤ ꯀꯃꯥꯏ ꯇꯧꯔꯤꯒꯦ ꯗꯦꯜꯂꯤꯖꯨ ꯐꯖꯅ ꯁꯥꯔꯦꯍꯦ ꯑꯩꯖꯨ ꯍꯥꯌꯦꯡ ꯄꯩꯈꯥ ꯂꯣꯏꯔꯒ ꯂꯥꯛꯑꯗꯝꯅꯦ ꯀꯩꯅꯣ ꯗꯦꯜꯂꯤꯗ ꯑꯩ ꯑꯩꯈꯣꯏ ꯇꯥꯡ ꯍꯟꯗꯛ ꯍꯥꯟꯗꯛ ꯂꯥꯁ ꯁꯤꯗ ꯂꯣꯏꯔꯅꯤ ꯑꯗꯨꯒ ꯂꯥꯛꯑꯗꯧꯅꯦ ꯂꯥꯛꯑꯒ ꯈꯪꯗꯦ ꯑꯩ ꯀꯔꯤ ꯇꯧꯗꯣꯏꯅꯣꯅ ꯅꯪ ꯀꯩꯀꯩ ꯇꯧꯔꯤꯒꯦ ꯍꯧꯖꯤꯛ ꯀꯃꯥꯏ ꯀꯃꯥꯏ ꯂꯦꯜꯂꯤꯒꯦ
ꯑꯩꯗꯤ ꯀꯥꯅꯣ ꯥ ꯇꯨꯝꯃꯦ ꯈꯔꯥ ꯁꯨꯃꯥꯏ ꯇꯧꯔ ꯄꯨꯡꯂꯩ ꯂꯩꯔꯦ ꯍꯥꯏꯇꯥꯔꯦ ꯑꯗꯨꯅ ꯈꯪꯗꯦ ꯀꯃꯥꯏ ꯇꯧꯗꯣꯏꯅꯣ ꯑꯗꯨꯝ ꯍꯤꯡꯉꯤ ꯍꯥꯏꯗꯨꯅꯤ ꯁꯨꯝ ꯀꯥ ꯃꯅꯨꯡꯖꯤꯗ ꯑꯕ ꯈꯔꯥ ꯏꯡ
ꯌꯦꯡ ꯐꯣꯟ ꯈꯔ ꯌꯦꯡ ꯑꯗꯩ ꯀꯔꯤ ꯈꯪꯗꯦꯗ ꯈꯔ ꯆꯥ ꯈꯔ ꯇꯨꯝ ꯀꯣꯆꯤꯡ ꯈꯔ ꯆꯠ ꯅꯪ ꯀꯩꯅꯣ ꯍꯌꯦꯡ ꯑꯗꯨ ꯀꯣꯂꯦꯖꯀꯤ ꯑꯦꯛꯖꯥꯝ ꯊꯥꯕ ꯂꯣꯏꯔꯒ ꯀꯃꯥꯏ ꯇꯧꯗꯣꯏꯅꯣ ꯊꯣꯅ ꯂꯥꯛꯑꯒ ꯀꯣꯆꯤꯡ ꯇꯧꯗꯣꯏꯔꯣ ꯈꯣꯠꯇꯣꯏꯔꯣ ꯀꯣꯆꯤꯡ ꯇꯧꯗꯔꯗꯤ ꯍꯥꯏꯔꯛꯑꯣꯅꯦ ꯀꯩ ꯀꯣꯆꯤꯡ ꯇꯧꯗꯣꯏꯅꯣ ꯑꯩꯖꯨ ꯀꯣꯆꯤꯡ ꯇꯧꯔꯤ ꯑꯗꯣ ꯇꯧꯃꯤꯟꯅ ꯌꯥ ꯇꯥꯗꯤ ꯌꯦꯡꯖꯤꯅꯦ ꯀꯩꯀꯩ ꯀꯣꯆꯤꯡ ꯇꯧꯗꯣꯏꯅꯣ ꯀꯩ ꯑꯦꯛꯖꯥꯝ ꯊꯥꯗꯣꯏꯅꯣ ꯑꯩꯈꯣꯏ ꯀꯣꯆꯤꯡꯕꯨꯗꯤ ꯍꯧꯈꯤꯕ ꯖꯤ ꯅꯥꯟ ꯀꯩꯅꯣꯗꯩ
ꯑꯗꯨꯋꯥꯏꯗꯩ ꯑꯣꯏꯅꯤ ꯍꯧꯈꯤꯕꯗꯣ ꯑꯗꯣ ꯈꯪꯗꯦ ꯀꯃꯥꯏ ꯅꯪ ꯀꯃꯥꯏ ꯇꯧꯒꯦꯅ ꯍꯥꯏꯔꯣ ꯑꯗꯣ ꯍꯌꯦꯡ ꯅꯪ ꯂꯥꯛꯑꯀꯥꯟꯗ
ꯍꯥꯌꯦꯡ ꯀꯟꯅ ꯀꯟꯅꯥ ꯄꯥꯎ ꯍꯣꯔꯣꯗꯅ ꯆꯥꯛ ꯆꯔꯥ ꯑꯃ ꯆꯥꯅꯕ ꯀꯃꯥꯏ ꯀꯃꯥꯏ ꯇꯧꯕꯅꯣꯗꯣ ꯄꯥꯎ ꯐꯥꯎꯅꯗꯕꯖꯨ ꯀꯨꯏꯔꯦ ꯋꯥꯔꯤ ꯁꯥꯟꯅꯗꯕꯁꯨ ꯀꯨꯏꯔꯦ ꯑꯩꯈꯣꯏꯖꯨ ꯁꯣꯝ ꯅꯥꯀꯟ ꯂꯩꯒꯤꯕꯅꯤꯅ ꯄꯥꯎ ꯄꯥꯎ ꯐꯥꯎꯅꯒꯤꯗ꯭ꯔꯦ ꯀꯣꯂꯦꯖ ꯀꯥꯈꯤꯕꯗꯩ ꯁꯨꯝ ꯁꯨꯝ ꯂꯥꯞꯊꯣꯛꯅꯒꯤꯕ꯭ꯔꯥ ꯀꯩꯅꯣꯝ ꯇꯧꯔꯦꯅꯥ ꯅꯥꯕ ꯅꯋꯥꯏꯗꯤ ꯑꯣꯖꯥ ꯂꯩꯉꯩꯗ ꯈꯔ ꯐꯔꯝꯕꯅꯦ ꯍꯧꯖꯤꯛꯇꯤ ꯁꯨꯝ ꯁꯨꯝ ꯂꯝꯁꯦ ꯂꯥꯞꯊꯣꯛꯅꯒ꯭ꯔꯥꯕꯅꯤꯅ ꯏꯁꯥ ꯏꯁꯥꯒꯤ ꯇꯧꯔꯛꯑꯕꯅꯤꯅ ꯁꯨꯝ ꯁꯨꯝ ꯀꯥꯎꯅꯒ꯭ꯔꯦꯅꯦ ꯑꯅꯛ ꯑꯅꯛꯄꯗ ꯂꯩꯕ ꯈꯔꯖꯤ ꯈꯔ ꯁꯨꯝ ꯋꯥꯔꯤ ꯁꯥꯟꯅꯕꯁꯤ ꯅꯠꯇꯅ ꯑꯇꯣꯞꯄ ꯁꯥꯟꯅ ꯁꯥꯟꯅꯅꯕꯥꯖꯦ ꯈꯪꯗꯦꯅꯦ ꯀꯔꯥꯏ ꯀꯅꯥ ꯀꯅꯥꯗꯤ ꯄꯥꯎ ꯐꯥꯎꯅꯔꯤꯕ ꯅꯪꯗꯤ
ꯑꯩꯗꯤ ꯀꯩꯅꯣ ꯑ ꯍꯧꯖꯤꯛꯀꯥꯟꯁꯤ ꯑꯩꯁꯨ ꯄꯥꯎ ꯌꯥꯝ ꯐꯥꯎꯅꯗꯦꯗ ꯍꯥꯏꯗꯤ ꯃꯤ ꯑꯌꯥꯝꯕ ꯈꯪꯗꯦ
ꯁꯨꯝ ꯑꯩꯁꯨ ꯑꯅꯛꯄ ꯂꯩꯕ ꯁ꯭ꯋꯥꯏꯁꯤ ꯈꯛꯇꯪ ꯅꯣꯏ ꯄꯥꯎ ꯐꯥꯎꯅꯔꯤꯁꯤ ꯈꯛꯇ ꯉꯥꯏꯔꯦ ꯅꯣꯏ ꯐꯥꯎꯕ ꯌꯥꯝ ꯀꯥ ꯍꯦꯟꯅ ꯐꯥꯎꯅꯗ꯭ꯔꯤꯁꯤꯅꯤ ꯈꯪꯗꯦ ꯑꯗꯨꯅꯤ ꯁꯃꯨ ꯍꯣꯏ ꯀꯩ ꯍꯣꯏ ꯁꯃꯨ ꯁꯃꯨꯗꯨ ꯐꯣꯟ ꯇꯧꯕ ꯁꯨꯡꯄꯥꯏ ꯄꯥꯏꯗꯦ ꯃꯦꯁꯦꯁ ꯊꯥꯔꯁꯨ ꯑ ꯅꯣꯡꯃ ꯅꯤꯅꯤ ꯂꯩꯩꯔꯒ ꯍꯜꯂꯛꯀꯗ꯭ꯔꯥ ꯀꯔꯤ ꯇꯧꯒ꯭ꯔꯕꯅꯣ ꯈꯪꯗꯦ ꯉꯥꯎꯈ꯭ꯔꯕ ꯈꯪꯗꯦ ꯑꯗꯨꯒꯤꯁꯨ ꯑꯩꯅ ꯊꯕꯛ ꯑꯝꯇꯪ ꯇꯧꯒꯦ ꯍꯥꯏꯕꯅꯤ ꯁꯨꯝ ꯍꯜ ꯍꯜꯂꯛꯇꯦ ꯅꯨꯡꯁꯥ ꯉꯔꯥꯡꯗꯩꯩ ꯃꯦꯁꯦꯁ ꯇꯥꯈꯤꯕꯅꯤ ꯍꯧꯖꯤꯛꯐꯥꯎ ꯍꯜꯂꯛꯇ꯭ꯔꯤꯁꯤꯅꯤ ꯈꯪꯗꯦꯗ ꯀꯃꯥꯏ ꯀꯃꯥꯏ ꯂꯩꯅꯒ꯭ꯔꯕꯅꯣꯅ ꯃꯤꯉꯩ ꯃꯦꯟ ꯃꯥꯟꯒ ꯑꯃꯇ ꯇꯥꯗꯦ ꯀꯔꯝ ꯀꯔꯝ ꯂꯦꯜꯂꯤꯕꯅꯣ ꯑꯩꯁꯨ ꯁꯤꯒꯤ ꯑꯦꯛꯖꯥꯝꯁꯤ ꯂꯣꯏꯔꯒ ꯀꯔꯤ ꯀꯔꯤ ꯈꯔ ꯌꯦꯡ ꯌꯥꯕ ꯀꯩꯅꯣꯝ ꯇꯧꯔꯤꯒꯦ ꯑꯝꯇ
ꯀꯔꯤ ꯇꯧꯗꯣꯏꯅꯣꯁꯨ ꯒ꯭ꯌꯥꯟ ꯒ ꯇꯥꯗ꯭ꯔꯦ ꯍꯧꯖꯤꯛꯀꯥꯟꯁꯦ ꯍꯤꯡꯕꯗ ꯋꯥꯔꯦꯁꯤꯅꯤꯅꯦ ꯀꯩꯅꯣꯗ ꯅꯪ ꯀꯩꯅꯣ ꯋꯥꯔꯤ ꯁꯥꯔꯕ꯭ꯔꯥ ꯀꯩꯅꯣ ꯀꯛꯆꯤꯡ ꯃꯔꯣꯟꯗ ꯋꯥꯔꯤ ꯁꯥ ꯇꯥ ꯅꯨꯡꯉꯥꯏ ꯀꯩꯅꯣ ꯌꯥꯗ꯭ꯔꯣ ꯑꯩꯅ ꯍꯥꯏꯁꯦ ꯀꯔꯤ ꯀꯩꯅꯣꯗꯣ ꯑꯥ ꯀꯩꯕ ꯀꯩꯅꯣ ꯑ ꯀꯦꯀꯦꯗꯣ ꯀꯦꯀꯦꯗꯣ ꯌꯨꯝ ꯊꯣꯛꯈ꯭ꯔꯝꯅꯦ ꯀꯩꯅꯣ ꯅꯣꯏꯗꯤ ꯌꯨꯝ ꯊꯣꯛꯑꯣꯏꯗ꯭ꯔꯣ
ꯌꯨꯝꯁꯤ ꯀꯩꯅꯣ ꯈꯪꯗꯦꯅꯦ ꯌꯨꯝꯁꯤ ꯊꯣꯛꯀꯗꯕ ꯃꯥꯟꯗꯦ ꯄꯥꯛ ꯌꯨꯝꯁꯤ ꯑꯩꯅ ꯈꯟꯕꯗ ꯍꯌꯦꯡ ꯀꯣꯆꯤꯡ ꯂꯣꯏꯔꯒ ꯊꯣꯛꯀꯗ꯭ꯔꯥ ꯍꯧꯖꯤꯛꯇꯤ ꯀꯣꯆꯤꯡꯗꯤ ꯍꯧꯕꯗ ꯉꯥꯏꯃꯤꯅ ꯊꯣꯛꯇꯧ ꯃꯥꯟꯗꯦ ꯍꯌꯦꯡ ꯀꯣꯟꯅ ꯌꯦꯡꯗꯧ ꯃꯉꯥꯏꯔꯦ ꯀꯔꯤ ꯁꯥꯃꯨꯗꯣ ꯀꯩꯗꯧꯋꯦ ꯍꯥꯏꯕ ꯑꯗꯨ ꯑꯉꯥꯡꯗꯣ ꯉꯥꯎꯔꯕꯅꯤꯀꯣ ꯂꯥꯛꯅ ꯐꯥꯅꯕ ꯌꯥꯗ꯭ꯔꯕꯅꯤꯀꯣ ꯉꯥꯎꯔꯕꯅꯤ ꯃꯥ ꯍꯧꯖꯤꯛ ꯃꯁꯥ ꯍꯤꯡꯗ꯭ꯔꯕꯅꯤ ꯃꯥꯗꯣ ꯍꯤꯡꯉꯤꯔꯥ ꯁꯤꯔꯤꯔ ꯒ꯭ꯌꯥꯟ ꯃꯦꯟ ꯇꯥꯗ꯭ꯔꯕꯅꯦ ꯕꯣꯜꯒ ꯌꯦꯡꯗ꯭ꯔꯣ ꯕꯣꯜ ꯑꯁ ꯍꯧꯖꯤꯛꯀꯥꯟ ꯕꯣꯜ ꯄꯩꯁꯥ ꯊꯥꯕꯁꯦ ꯌꯥꯗ꯭ꯔꯦꯅꯦꯍꯦ ꯄꯩꯁꯥ ꯑ ꯉꯔꯥꯡꯁꯨ ꯀꯔꯤꯅꯣ ꯁꯥꯟꯅꯕꯗꯣ ꯖꯔꯃꯅꯤꯒ ꯀꯔꯤ ꯖꯔꯃꯔꯅꯤꯗ ꯄꯩꯁꯥ ꯊꯥꯏ ꯄꯣꯏ ꯍꯥꯏꯕ ꯑꯗꯩ ꯖꯄꯥꯟꯒ ꯌꯥꯟꯅꯕꯗꯁꯨ ꯄꯥꯟꯗꯨꯁꯨ ꯊꯥꯖꯤꯜꯂꯦ ꯑꯗꯨꯁꯨ ꯀꯣꯔꯦ ꯑꯃꯇꯪꯗꯤ ꯀꯥ ꯀ ꯌꯥꯅꯦ ꯍꯥꯏ ꯑꯅꯤ ꯊ ꯑꯣꯏꯔꯣ ꯑꯅꯤꯃꯛ ꯄ‌ꯣꯖꯤꯜꯂꯛꯑꯗꯤ ꯂ ꯑꯣꯏꯔꯦꯅꯦ ꯄꯩꯁꯥ ꯈꯤꯇꯪ ꯂꯧꯊꯣꯛꯑꯒꯦꯗꯧꯕꯅꯦ ꯁꯨꯝ ꯑꯣꯏꯅ ꯍꯥꯞꯆꯤꯜꯂ ꯍꯥꯆ ꯇꯤꯜꯂ ꯃꯥꯡꯍꯜꯂꯦ ꯀꯃꯥꯏꯅꯅ ꯇꯧꯗꯣꯏꯅꯣ ꯈꯪꯗ꯭ꯔꯦ ꯀꯌꯥꯅꯤ ꯉꯟ ꯇꯔꯗꯤ ꯇꯧꯔꯤꯁꯦ ꯄꯩꯁꯥꯁꯤꯁꯨ ꯁꯨꯡ ꯁꯨꯡꯗꯣꯏꯁꯨ ꯂꯩ ꯄꯩꯁꯥꯅ ꯃꯔꯣꯟ ꯑꯃꯝ ꯆꯪꯕꯅꯦ ꯊꯕꯛ ꯀ ꯈꯔ ꯊꯟꯗꯧꯅꯤꯌꯦ ꯍ‌ꯦ ꯌꯥꯗ꯭ꯔꯦ ꯃꯇꯥꯎ ꯊꯕꯛ ꯈꯔ ꯊꯨꯅ
ꯇꯧꯔꯒ ꯄꯩꯁꯥ ꯈꯤꯇꯪ ꯂꯩꯔꯗꯤ ꯅꯨꯡꯉꯥꯏꯗꯧꯕ ꯅꯠꯇ꯭ꯔꯒꯗꯤ ꯌꯨꯝꯗꯩ ꯁꯨꯝ ꯍꯪꯕꯁꯤ ꯅꯨꯡꯉꯥꯏꯇꯦꯅꯦꯍꯦ ꯅꯪꯁꯨ ꯈꯔ ꯊꯨꯅ ꯇꯧꯁꯤꯜꯂꯣꯅꯦꯍ‌ꯦ ꯀꯔꯤ ꯀꯔꯤꯅꯣ ꯇꯧꯕ ꯌꯥꯕ ꯈꯔ ꯇꯧꯁꯤꯅꯦ ꯁꯨꯝ ꯂꯩꯕꯁꯤ ꯌꯥꯝ ꯋꯥꯔꯦꯅꯦꯍꯦ ꯅꯍꯥꯟ ꯂꯥꯏꯔꯤꯛ ꯇꯝꯃꯤꯉꯩꯗꯗꯤ ꯌꯥꯝ ꯅꯨꯡꯉꯥꯏꯔꯝꯕ ꯃꯊꯪ ꯍꯧꯖꯤꯛꯇꯤ ꯀꯔꯤ ꯇꯧꯔꯦ ꯂꯥꯏꯔꯤꯛ ꯇꯝ ꯂꯣꯏꯁꯤꯜꯂꯛꯀꯨꯝ ꯇꯧ ꯀꯣꯛꯁꯤꯅ ꯃꯊꯪ ꯃꯊꯪ ꯁꯥꯒꯠꯂꯛ ꯒ꯭ꯌꯥꯟ ꯃ‌ꯦꯟꯒ ꯇꯥꯗ‌ꯦꯍꯦ ꯀꯃꯥꯏꯅ ꯇꯧꯗꯣꯏꯅꯣꯅ ꯈꯪꯗꯦ ꯈꯪꯗ‌ꯦ ꯑꯩꯗꯤ ꯍꯟꯗꯛꯀꯤ ꯁꯤ ꯈꯔ ꯀꯟꯅ ꯍꯅꯗꯔ ꯀꯜꯂꯤ ꯅꯪꯅ ꯀꯃꯥꯏ ꯇꯧ ꯀ ꯀꯩꯅꯣ ꯅꯣꯏ ꯑꯦꯛꯖꯥꯝ ꯊꯦꯡꯃꯨꯛ ꯇꯧꯋꯦ ꯊꯥ ꯑꯃꯨꯛꯀꯤ ꯆꯥꯡ ꯃꯃꯥꯡ ꯊꯥꯒꯨꯝ ꯇꯧꯗꯥꯏꯅꯦ ꯍꯣꯏꯐꯥꯎ ꯂꯣꯏꯗ꯭ꯔꯤꯗꯨꯕꯣ ꯀꯃꯥꯏꯟ ꯇꯧꯔꯤꯅ‌ꯣ ꯑꯗꯨꯕ‌ꯣ ꯕꯤꯔꯅꯤꯍ‌ꯦ ꯑꯩꯈꯣꯏꯔꯤꯁꯨ ꯅꯣꯡꯃꯐꯥꯎ ꯀꯥꯟꯗꯦ ꯍꯥꯏꯗꯤ ꯅꯣꯡ ꯅꯣꯡꯣꯡ ꯐ ꯑꯗꯨ ꯀꯥꯜꯂ ꯐꯕ ꯐꯕ ꯊꯥ ꯂꯨꯁꯤꯜꯂꯦ ꯍꯥꯏꯕ ꯅꯣꯏꯅ ꯀꯔꯤꯅꯣ ꯑꯦꯛꯖꯥꯡ ꯆꯍꯤ ꯑꯃ ꯊꯥꯕ꯭ꯔ‌ꯣ ꯄꯨꯔꯥ ꯕꯦꯔꯥꯅꯤꯀ‌ꯣ ꯅꯣꯏ ꯑꯗꯨꯃꯥꯏꯅ ꯊꯥꯔꯤꯀꯣ ꯑꯩ ꯇꯣꯄꯔꯕꯨ ꯑꯣꯏꯗꯧ ꯃꯥꯂꯦ ꯀꯃꯥꯏꯅ ꯇꯧꯕꯅꯣ ꯅꯣꯏꯗꯨꯅ ꯍꯥ ꯑꯦꯛꯖꯥꯝꯅ ꯑꯦꯛꯖꯝ ꯅꯇꯕ꯭ꯔꯥ ꯅꯠꯇ꯭ꯔꯒꯅ ꯃꯌꯥꯝ ꯊꯥꯕ ꯍꯩꯔ ꯅꯪꯒꯤ ꯑꯣꯏꯅ ꯇꯣꯉꯥꯟꯅ ꯑꯦꯛꯁꯇ꯭ꯔꯥ ꯍꯣꯏ ꯍꯣꯏ ꯍꯣꯏ ꯊꯝꯃꯒꯦꯀꯣ ꯃꯇꯥꯎ ꯑꯗꯨꯗꯤ